ꯍꯜꯂꯣ
ꯇꯥꯔꯕꯣ
ꯇꯥꯏ ꯇꯥꯏ ꯇꯥꯔꯕꯣ
ꯇꯥꯔꯦ ꯇꯥꯔꯦ ꯑꯁ ꯐꯣꯟ ꯇꯧꯒꯤꯗꯕ ꯀꯨꯏꯔꯦꯅ ꯇꯧ ꯑꯩ ꯅꯉꯣꯟ ꯇꯧꯒꯦ ꯇꯧꯔꯝꯕꯅꯤꯅꯦ ꯅꯪ ꯇꯧꯁꯜꯂꯛꯄꯅ ꯍꯥꯜꯂꯦ
ꯑꯣ ꯑꯩꯖꯨ ꯀꯨꯏꯔꯦ ꯐꯣꯟ ꯇꯧꯅꯗꯕꯅ ꯋꯥꯔꯤ ꯈꯔ ꯁꯥꯟꯅꯖꯦꯅ ꯐꯣꯟ ꯇꯧꯔꯛꯄꯅꯤꯅꯦ ꯀꯃꯥꯏ ꯀꯃꯥꯏ ꯇꯧꯔꯤꯅ
ꯁꯨꯝ ꯅꯨꯡꯉꯥꯏꯅ ꯂꯩꯔꯤꯗꯨꯅꯤ ꯅꯪꯗꯤ
ꯑꯣ ꯑꯩꯖꯨ ꯑꯗꯨꯝ ꯅꯨꯡꯉꯥꯏꯔꯤ ꯑꯗꯨꯝ ꯍꯥꯝꯃꯨ ꯍꯥꯝꯃꯨ ꯍꯥꯏꯕ ꯇꯥꯏ
ꯎꯝ ꯑꯩꯈꯣꯏꯖꯦ ꯑꯩꯖꯨ ꯀꯩꯅꯣꯝ ꯍꯥꯏꯒꯦ ꯇꯧꯔꯛꯑꯝꯕꯅꯤꯅꯦ ꯅꯪꯉꯣꯟꯗ ꯈꯜꯂꯝꯕ
ꯑꯩꯈꯣꯏꯒꯤ ꯍꯥꯏ ꯁ꯭ꯀꯨꯜ ꯄꯨꯜꯂꯛꯄ ꯄꯥꯔꯇꯤꯗꯣ
ꯑꯣ ꯑꯣ
ꯑꯝꯇꯪ ꯄꯨꯟꯅ ꯄꯥꯎ ꯐꯥꯎꯅꯔꯤꯗꯅ
ꯑꯥ
ꯑꯗꯨꯒ ꯀꯩꯅꯣ ꯑꯝꯇꯥ ꯇꯧꯖꯦꯕ ꯀꯣꯏꯕ ꯑꯝꯇꯥ ꯆꯠꯁꯤꯅꯦ
ꯑꯣ ꯌꯥꯏꯌꯦ ꯌꯥꯏꯌꯦ ꯀꯣꯏꯕ ꯆꯠꯄ ꯌꯥꯏ ꯑꯩ
ꯈꯔꯕꯨꯗꯤ ꯈꯔ ꯍꯥꯡꯉꯤꯕꯀꯣ
ꯑꯥ
ꯄꯨꯟꯖꯦ ꯆꯠꯁꯦ ꯍꯥꯏꯗ꯭ꯔꯗꯤ ꯑ ꯄ꯭ꯂꯦꯅꯤꯡꯗꯣ ꯊꯨꯅ ꯁꯦꯝꯃꯣ ꯄꯨꯟꯖꯤꯅꯦ ꯌꯥꯏꯅꯦ
ꯌꯥꯏ ꯌꯥꯏ ꯑꯗꯨ ꯁꯨꯝ ꯑꯩꯈꯣꯏꯁꯨ ꯊꯦꯡꯅꯈꯤꯗꯕ ꯀꯨꯏꯔꯕ ꯊꯕꯛꯁꯨ ꯆꯤꯟꯕꯅꯤꯅꯀꯣ ꯅꯪꯕꯣ ꯃꯤ ꯀꯌꯥꯃꯨꯛ ꯄꯥꯎ ꯐꯥꯎꯅꯕ ꯉꯝꯃꯤꯒꯦ ꯍꯧꯖꯤꯛꯀꯥꯟ
ꯃꯤꯔꯣ ꯃꯤꯕꯨꯗꯤ ꯑꯗꯨꯝ ꯀꯥ ꯍꯦꯟꯅꯗꯤ ꯂꯩꯇ꯭ꯔꯦꯗ ꯍꯥꯏꯕꯗꯤ ꯃꯣꯏꯁꯨ ꯑꯃꯝ ꯃꯝ ꯂꯣꯏꯅ ꯃꯣꯏ ꯊꯕꯛ ꯑꯗꯨꯨ ꯆꯠꯃꯤꯟꯅꯈ꯭ꯔꯕꯅꯤꯅꯀꯣ ꯀꯣꯟꯇꯦꯛ ꯑꯌꯥꯝꯕ ꯃꯥꯡꯈ꯭ꯔꯦꯕ ꯑꯗꯣ ꯑꯗꯨ ꯃꯤ ꯑꯗꯨꯝ ꯑꯍꯨꯝ ꯑꯅꯤ ꯑꯍꯨꯝꯒꯨꯝꯕꯗꯤ ꯑꯗꯨꯃꯥꯏꯅꯗꯤ ꯐꯥꯎꯅꯕ ꯌꯥꯏ ꯍꯧꯖꯤꯛ ꯍꯥꯏꯔꯝꯕꯅꯦ ꯑꯩꯉꯣꯟꯗ ꯑꯃꯨꯛꯇꯪ ꯄꯨꯟꯁꯦ ꯄꯨꯟꯁꯦꯅ
ꯑꯩꯒ ꯃꯣꯏ ꯃꯉꯥ ꯇꯔꯨꯛ ꯃꯨꯛꯇꯤ ꯑꯩꯉꯣꯟꯗ ꯅꯝꯕꯔ ꯂꯩꯌꯦꯕ
ꯑꯥ ꯑꯥ
ꯑꯗꯨꯗꯣ ꯑꯗꯨ ꯄꯤꯛꯅꯤꯛꯇꯣ ꯁꯤꯟꯁꯦ ꯍꯥꯏꯔꯗꯤ ꯑꯩꯈꯣꯏ ꯈꯪꯅꯕ ꯈꯔꯁꯦ ꯋꯥꯆꯞ ꯒ꯭ꯔꯨꯞ ꯑꯃ ꯁꯦꯝꯃꯁꯤꯔꯣ
ꯌꯥꯏꯌꯦ ꯌꯥꯏꯌꯦ ꯑꯗꯨ ꯑꯗꯨ ꯅꯣꯏꯅ ꯐꯅ ꯀꯩꯅꯣ ꯇꯧꯕꯁꯦ ꯍꯥꯏꯕꯗꯤ ꯀꯩꯀꯩ ꯇꯧꯗꯣꯏꯅꯣ ꯈꯣꯠꯇꯣꯏꯅꯣ ꯍꯥꯏꯕꯗꯤ ꯍꯥꯏꯕꯗꯤ ꯖꯒꯥ ꯑꯃꯁꯨ ꯑꯩꯈꯣꯏꯅ ꯀꯩꯅꯣ ꯆꯠꯅꯕꯒꯤ ꯖꯒꯥꯗꯣ
ꯑꯥ
ꯑꯗꯨꯒ ꯄꯩꯁꯥ ꯅꯨꯡꯁꯥ ꯀꯌꯥ ꯀꯌꯥ ꯇꯧꯗꯣꯏꯅꯣ
ꯍꯣꯏ ꯍꯣꯏ ꯋꯥꯆꯞ ꯒ꯭ꯔꯨꯞꯇꯨꯗ ꯃꯣꯏꯗꯣ ꯂꯣꯏ ꯍꯥꯞꯆꯜꯂꯒꯅꯦ ꯃꯣꯏꯒꯤ ꯃꯣꯏꯗ ꯌꯥꯎꯅꯕ ꯅꯝꯕꯔꯁꯤꯡꯗꯣ ꯑꯃꯨꯛ ꯑꯦꯗ ꯇꯧꯖꯔꯛꯑꯖꯅꯤꯕꯀꯣ ꯑꯗꯨꯒ
ꯎꯝ ꯎꯝ
ꯀꯨꯞꯄꯒꯤ ꯃꯐꯝꯁꯦ ꯍꯣꯏ ꯍꯧꯖꯤꯛꯀꯥꯟꯁꯦ ꯂꯣꯛꯇꯥꯛꯀꯤ ꯑꯍꯤꯡ ꯂꯦꯛꯄꯗꯣ
ꯎꯝ ꯎꯝ
ꯌꯥꯝ ꯅꯨꯡꯉꯥꯏꯔꯦ ꯍꯥꯏꯕ ꯅꯣꯡꯃ ꯅꯤꯅꯤ ꯑꯗꯨꯃꯥꯏꯅ ꯂꯩꯊꯣꯛꯎꯔꯒ ꯀꯣ
ꯍꯣꯏ ꯍꯣꯏ
ꯅꯣꯡꯃ ꯇꯪꯈꯥꯏ ꯑꯃ ꯂꯩꯔꯁꯨ ꯌꯥꯔꯦꯅꯦ
ꯌꯥꯏ ꯌꯥꯏ ꯑꯗꯨꯒꯤꯁꯨ ꯌꯥꯏ
ꯑꯩꯈꯣꯏ ꯃꯌꯥꯝꯗꯣ ꯑꯃꯨꯛꯇꯪ ꯇꯪ ꯔꯤꯌꯨꯅꯤꯌꯟ ꯇꯧꯔꯒ ꯑꯗꯨꯅ ꯅꯨꯃꯤꯠꯇꯨꯝꯗꯤ ꯂꯥꯡꯊꯣꯛꯎꯁꯤ ꯇꯧꯕꯅꯤ
ꯎꯝ ꯌꯥꯏ ꯌꯥꯏ ꯌꯥꯏ ꯑꯗꯨꯅ ꯑꯗꯨꯃꯥꯏꯅ ꯄ꯭ꯂꯦꯅꯤꯡ ꯇꯧꯋꯤꯗꯣ ꯑꯩꯁꯨ ꯀꯨꯏꯔꯦ ꯄꯨꯟꯗꯕ ꯅꯣꯏꯒ ꯀꯃꯥꯏ ꯀꯃꯥꯏ ꯇꯧꯔꯤꯅꯣ ꯈꯣꯠꯂꯤꯅꯣ ꯅ ꯑꯝꯇꯪꯗꯤ ꯄꯨꯟꯅꯤꯡꯕꯅꯦ ꯑꯗꯣ ꯁꯥꯏꯅ ꯄꯨꯊꯣꯔꯛꯏꯁꯦ ꯐꯩ
ꯑꯗꫭ ꯊꯕꯛꯁꯨ ꯀꯣꯝꯃꯤꯕꯅꯤꯅ ꯃꯊꯪꯒꯤ ꯂꯥꯛꯏꯕ ꯁꯟꯗꯦꯁꯦ
ꯎꯝ
ꯁꯤꯗ ꯀꯩꯅꯣ ꯇꯧꯔꯁꯦ ꯑꯩꯈꯣꯏ ꯑ ꯄ꯭ꯂꯥꯟꯗꯣ ꯁꯤꯖꯤꯟꯅꯕ ꯇꯧꯔꯁꯦ ꯉꯁꯤ ꯍꯣꯔꯦꯟ ꯅꯨꯡꯗꯥꯡ ꯋꯥꯆꯞ ꯒ꯭ꯔꯨꯞꯇꯣ ꯍꯥꯡꯗꯣꯛꯑꯒ ꯀꯣ
ꯍꯣꯏ ꯍꯣꯏ
ꯎꯝ ꯂꯣꯛꯇꯥꯛꯀꯤ ꯑꯩꯈꯣꯏꯒꯤ ꯅꯨꯡꯗꯥꯡꯗꯨꯅ ꯏꯁꯩ ꯇꯧꯗꯅ ꯈꯣꯠꯇꯅ ꯁꯤꯗ ꯊꯨꯡꯉꯦꯗꯅꯀꯣ꯫
ꯍꯣꯏ ꯍꯣꯏ ꯍꯣꯏ
ꯑꯥ ꯈꯣꯏ ꯄꯥꯔꯇꯤ ꯃꯆꯥ ꯑꯝ ꯇꯧꯊꯣꯛꯑꯖꯦꯕ ꯅꯨꯡꯉꯥꯏꯅ꯫
ꯍꯣꯏ ꯌꯥꯏ ꯌꯥꯏ ꯌꯥꯏ
ꯑꯗꯨꯒ ꯑꯍꯤꯡꯗꯣꯝꯗꯤ ꯑꯗꯨꯃꯥꯏꯅ ꯂꯣꯏꯔꯅꯤꯗꯅꯀꯣ ꯗꯨꯒ ꯅꯣꯡ ꯉꯥꯜꯂꯛꯄꯗ ꯂꯣꯛꯇꯥꯛꯇꯒ ꯑꯩꯈꯣꯏꯅ ꯃꯣꯏ ꯇꯣꯉꯥꯟꯅ ꯍꯤꯒ ꯄꯤꯕꯅꯦꯕ ꯊꯧꯕ ꯊꯧꯕ ꯍꯩꯕ ꯌꯥꯎꯔꯗꯤ꯫ ꯑꯗꯨꯒꯤ ꯍꯤꯗꯨꯗꯅꯦ ꯊꯧꯔꯒꯅꯦ ꯂꯣꯛꯇꯥꯛꯇꯒ ꯀꯣꯏꯗꯅ꯫ ꯐꯣꯇꯣꯒ ꯀꯥꯞꯁꯦꯕ ꯃꯐꯝꯗꯣ ꯆꯠ ꯆꯠꯂꯒ ꯐꯖꯕꯗꯣ
ꯈꯣꯏ ꯀꯩꯅꯣ ꯍꯣꯏ ꯃꯣꯏ ꯂꯣ ꯂꯣꯛꯇꯥꯛꯇ ꯑꯗꯨꯃꯥꯏꯅ ꯂꯦꯛꯄꯗꯣ ꯃꯣꯏ ꯑꯗꯨꯝ ꯑꯥ ꯀꯩꯅꯣꯗꯤ ꯆꯥꯅꯕ ꯈꯣꯠꯅꯕ ꯑꯗꯨꯗꯤ ꯑꯩꯈꯣꯏꯅ ꯂꯩꯖꯔꯅꯤꯅ ꯑꯗꯨꯒ ꯊꯣꯡꯕ ꯊꯥꯛ ꯈꯣꯏꯒꯤꯗꯤ ꯃꯣꯏ ꯑꯗꯨꯝ ꯄꯤꯗꯣꯏꯔꯣ ꯍꯥꯏꯕꯗꯤ ꯒ꯭ꯌꯥꯁ ꯑꯣꯏꯒꯦꯔꯥ ꯗꯨꯝ ꯊꯣꯡꯅꯕꯒꯤꯗꯣ꯫
ꯄꯤꯕꯅꯦ ꯄꯤꯗꯣꯏꯅꯦ ꯊꯣꯡꯅꯕꯒꯤ ꯫
ꯑꯣ
ꯀꯤꯠꯆꯟꯒꯤ ꯃꯣꯏ ꯌꯨꯇꯦꯟꯁꯤꯜꯖꯤꯡꯗꯣ ꯑꯗꯨꯗꯤ ꯃꯣꯏꯅ ꯂꯣꯏ ꯄꯤꯗꯣꯏꯅꯦꯕ꯫
ꯑꯥ ꯑꯥ ꯑꯣ
ꯑꯗꯨꯒ ꯒ꯭ꯌꯥꯁ ꯀꯔꯤ ꯀꯔꯥ ꯑꯥ ꯃꯣꯏꯅ ꯂꯣꯏ ꯄꯤꯗꯣꯏꯕ ꯑꯗꯣ ꯑꯩꯈꯣꯏꯅ ꯁꯤꯗꯩ ꯄꯨꯕꯗ ꯏꯁꯤꯡ ꯀꯦꯁ ꯑꯝꯗꯤ ꯑꯃ ꯑꯅꯤ ꯂꯩꯁꯟꯒꯤ ꯌꯥꯔꯦ ꯑꯗꯒꯤꯗꯤ ꯆꯦꯡ ꯈꯔ ꯄꯨꯒꯤꯕ ꯌꯥꯔꯦ
ꯎꯝ
ꯃꯤꯗꯨꯒꯤ ꯃꯇꯨꯡꯏꯟꯅ ꯑꯗꯒꯤꯗꯤ ꯁꯥꯗꯣ ꯁꯟꯁꯥꯔꯥ ꯀꯩꯅꯣ ꯉꯥꯅꯨ ꯁꯥꯔꯥ ꯀꯩꯅꯣꯝꯃ ꯉꯧꯈꯠꯂꯒ ꯐꯖꯅ ꯇꯧꯗꯣꯏꯅꯦ ꯄꯥꯔꯠꯇꯣ
ꯑꯣ ꯑꯠꯁꯥ ꯑꯠꯁꯥ ꯃꯣꯏ꯫ ꯅꯣꯡꯃ ꯂꯦꯛꯄꯒꯤꯗꯤ ꯀꯌꯥ ꯀꯌꯥ ꯄꯤꯔꯤ ꯄꯤꯔꯤꯖꯥꯠꯅꯣ
ꯑꯣ ꯃꯣꯏꯅ ꯑꯩꯅ ꯄꯥꯎ ꯂꯧꯕꯗ ꯍꯥꯏꯔꯛꯄꯗꯣ
ꯑꯥ
ꯅꯣꯡꯃ ꯂꯦꯛꯄꯗ ꯀꯩꯅꯣꯅꯦ ꯍꯥꯏꯌꯦ ꯎꯝ ꯆꯧꯉꯥ ꯆꯧꯉꯥꯅꯦ ꯍꯥꯏꯕ ꯑꯣꯏꯔ ꯃꯥꯜꯂꯦ ꯃꯣꯏꯗꯣ ꯃꯤ ꯑꯝꯗ꯫
ꯑꯣ ꯍꯣ ꯃꯤ ꯑꯃꯗ ꯆꯧꯉꯥ ꯆꯧꯉꯥ ꯅꯦꯕꯀꯣ ꯅꯣꯡꯃ ꯂꯦꯛꯄꯒꯤ꯫
ꯑꯥ
ꯎꯝ ꯑꯗꯨꯅꯗꯤ ꯑꯣ ꯑꯣ ꯍꯥꯏꯔꯣ ꯍꯣꯏꯔꯣ
ꯆꯥꯛꯈꯨꯝ ꯁꯤꯖꯤꯟꯅꯕꯒꯤ ꯑꯦꯛꯁꯇ꯭ꯔꯥ ꯆꯥꯔꯖ ꯈꯔꯗꯤ ꯍꯥꯞꯄꯦ ꯍꯥꯏꯌꯦꯕꯀꯣ꯫
ꯑꯣ ꯑꯣ ꯑꯣ
ꯗꯨꯝ ꯂꯩꯖꯔꯦ ꯑꯗꯨꯒ ꯀꯩꯅꯣꯒ ꯑꯥ ꯀꯔꯤ ꯀꯔꯤ ꯀꯩ ꯑꯦꯛꯁꯇ꯭ꯔꯥ ꯆꯥꯔꯖ ꯇꯣ ꯑꯝ ꯂꯩꯔꯦ꯫ ꯑꯗꯨꯗꯒꯤꯗꯤ ꯅꯣꯡꯃ ꯂꯦꯛꯄꯩꯗꯣ ꯑꯃ ꯂꯩꯔꯦ ꯑꯗꯣ ꯑꯣ ꯑꯩꯈꯣꯏꯅ ꯂꯣꯛꯇꯥꯛꯀꯤ ꯃꯌꯥꯏꯒꯤ ꯆꯪꯕꯗꯣ ꯃꯄꯥꯟꯗꯒꯤ ꯏꯁꯤꯡ ꯃꯌꯥꯏꯗꯅꯤꯗꯅ ꯍꯠꯀꯤ ꯂꯩꯕꯗꯣ ꯍꯣꯝ ꯁꯇꯦ ꯂꯩꯕꯗꯣ꯫
ꯍꯣꯏ ꯍꯣꯏ ꯎꯝ ꯎꯝ
ꯃꯣꯇꯨꯔꯕꯨꯠ ꯃꯣꯇꯣꯔꯕꯣꯠꯇ ꯆꯠꯄꯗꯣ
ꯎꯝ
ꯑꯗꯨꯗꯤ ꯃꯣꯇꯣꯔꯕꯣꯠꯇꯣ ꯑꯃꯨꯛ ꯇ꯭ꯔꯤꯞ ꯑꯃ ꯆꯠꯄꯗ ꯂꯨꯄꯥ ꯀꯩꯅꯣ ꯆꯠꯂꯦ ꯆꯩꯉꯥ ꯆꯩꯉꯥ ꯂꯧꯋꯦ ꯍꯥꯏ ꯆꯅꯤꯌꯥꯡꯈꯩ ꯑꯣꯏꯔ ꯃꯥꯜꯂꯦ ꯆꯅꯤꯌꯥꯡꯈꯩ ꯆꯅꯤꯌꯥꯡꯈꯩ ꯎꯝ
ꯑꯗꯨꯖꯨ ꯃꯤ ꯑꯃꯗ ꯑꯣꯏꯗꯣꯏꯔꯣ
ꯅꯠꯇꯦ
ꯑꯗꯨꯗꯤ ꯑꯦꯁꯦ ꯍꯣꯜ ꯑꯣ ꯑꯣ ꯑꯆꯥ ꯑꯆꯥ ꯑꯆꯥ ꯑꯆꯥ
ꯃꯥꯏꯅ
ꯅꯠꯇꯦꯍꯦ ꯃꯤ ꯃꯣꯏꯒꯤꯁꯦ ꯁꯥꯏꯅꯁꯨ ꯇꯧꯕ ꯌꯥꯎꯕꯅꯦ ꯍꯥꯏꯕꯗꯤ ꯃꯤ ꯌꯥꯝ ꯂꯥꯛꯑꯒꯗꯤꯀꯣ ꯀꯩꯅꯣꯒꯤ ꯃꯣꯏꯒꯤ ꯂꯦꯛꯅꯕꯒꯤ ꯗꯤꯁꯀꯥꯎꯟꯒ ꯈꯔ ꯄꯤꯗ꯭ꯔꯣ
ꯑꯥ ꯑꯗꯨꯒ ꯄꯤꯌꯦ ꯑꯩꯈꯣꯏ ꯑꯉꯥꯡꯗꯨꯅ ꯃꯤ ꯌꯥꯝꯃꯤꯉꯩ ꯀꯩꯅꯣ ꯗꯤꯁꯀꯥꯎꯟ ꯄꯤꯒꯦ ꯍꯥꯏꯌꯦꯕꯀꯣ ꯃꯥꯏ ꯍꯣꯝ ꯏꯁꯇꯦꯗꯣ ꯂꯩꯔꯦ ꯊꯪꯅꯕꯒꯤ ꯍꯣꯝ ꯏꯁꯇꯦꯗꯨꯁꯨ ꯂꯧꯁꯟꯗꯣꯏꯅꯦꯕ ꯑꯩꯈꯣꯏ ꯃꯤ ꯌꯥꯝꯃꯗꯤ
ꯑꯣ ꯑꯆꯥ ꯑꯆꯥ
ꯑꯗꯨꯒ ꯑꯗꯨꯝ ꯄꯨꯟꯅ ꯅꯨꯡꯉꯥꯏ ꯌꯥꯔꯦꯗꯅ ꯏꯟꯖꯣꯏꯗꯣ
ꯍꯣꯏ ꯍꯣꯏ ꯌꯥꯏ ꯌꯥꯏ ꯑꯗꯨ ꯌꯥꯏ ꯍꯣꯏ ꯃꯤ ꯌꯥꯝꯃꯒꯗꯤ ꯑꯗꯨꯃꯥꯏꯅ ꯗꯤꯁꯀꯥꯎꯟ ꯈꯔ ꯄꯤꯅꯤ ꯅꯪꯅ ꯈꯪꯅꯕꯗꯨ ꯂꯩꯔꯕꯅꯤꯅ ꯈꯔ ꯀꯣꯝꯃꯦꯗꯅ
ꯎꯝ ꯑꯗꯨꯒ ꯅꯣꯏ ꯅꯣꯏꯅ ꯑꯩꯈꯣꯏꯅ ꯆꯠꯄꯗꯁꯨ ꯑꯩꯈꯣꯏ ꯇꯣꯉꯥꯟꯕ ꯐꯤ ꯀꯩꯀꯥ ꯈꯔ ꯄꯥꯏꯒꯤꯖꯦ ꯅꯨꯃꯤꯠꯇꯨꯗ ꯆꯠꯄ ꯗ꯭ꯔꯦꯁꯇꯣ ꯅꯠꯇꯕ
ꯑ ꯑ
ꯑꯩꯈꯣꯏ ꯑꯥꯗ ꯔꯤꯜꯁꯀ ꯇꯧꯅꯤꯡꯉꯁꯨ ꯈꯣꯠꯂꯁꯨ ꯌꯥꯏꯗꯅ
ꯑ ꯑ ꯑ ꯍꯣꯏ ꯍꯣꯏ
ꯑꯗꯨꯃꯥꯏꯅ ꯅꯩꯖꯦꯕ
ꯌꯥꯏ ꯌꯥꯏ ꯄꯨꯟꯗꯕꯁꯨ ꯀꯨꯏꯔꯦ ꯅꯨꯡ ꯅꯨꯡ ꯅꯨꯡꯁꯤꯕꯅꯤꯅꯦ ꯑꯩꯈꯣꯏ ꯍꯥꯏ ꯁ꯭ꯀꯨꯜ ꯍꯥꯏ ꯁ꯭ꯀꯨꯜ ꯂꯩꯔꯤ ꯀꯥꯟꯗꯨꯗ ꯌꯥꯝ ꯅꯨꯡꯉꯥꯏꯈꯤꯕꯅꯤꯅꯦ
ꯍꯥꯏ ꯁ꯭ꯀꯨꯜ ꯂꯥꯏꯐꯇꯣ ꯀꯥꯎꯕ ꯉꯝꯗꯗꯅ ꯂꯩꯔꯤ
ꯎꯝ ꯍꯣꯏ ꯑꯩꯈꯣꯏ ꯃꯇꯝꯗꯗꯤ ꯌꯥꯝ ꯅꯨꯡꯉꯥꯏꯈꯤꯕꯅꯤ ꯍꯧꯖꯤꯛꯇꯤ ꯁ꯭ꯀꯨꯜꯒꯗꯣ ꯑꯣꯖꯥꯁꯤꯡꯒꯗꯣ ꯀꯃꯥꯏ ꯀꯃꯥꯏꯅ ꯇꯧꯔꯤꯕꯅꯣ ꯑꯃꯠꯇ ꯄꯥꯎ ꯏ ꯏ ꯄꯥꯎ ꯑꯃꯠꯇ ꯇꯥ ꯇꯥ ꯇꯥꯗꯔꯦ
ꯑꯩꯁꯨꯅꯤꯅꯦ ꯅꯣꯡꯃꯇꯕꯧ ꯆꯪꯉꯒ ꯍꯪꯉꯨꯗ꯭ꯔꯦꯅꯦ ꯊꯕꯛ ꯅꯪꯅ ꯇꯧꯕꯗ ꯃꯇꯝꯗꯨꯗꯗꯤ ꯈꯔ ꯈꯔꯛ ꯁ꯭ꯀꯨꯜ ꯑꯃꯨꯛ ꯀꯥꯔꯤꯉꯩ ꯍꯥꯏꯔ ꯁꯦꯀꯦꯟꯗꯔꯤ ꯀꯥꯔꯛꯄꯗ ꯀꯣ
ꯎꯝ
ꯑꯣ ꯀꯣꯂꯦꯖ ꯑꯃꯨꯛ ꯇꯝꯃ ꯃꯥꯁꯇꯔ ꯑꯃꯨꯛ ꯇꯝ ꯃꯅꯝ ꯃꯅꯝ ꯃꯅꯝ ꯃꯅꯝ ꯇꯧꯁꯟꯈꯤꯕꯁꯤꯗ ꯍꯥꯏ ꯁ꯭ꯀꯨꯜꯗꯣ ꯅꯣꯡꯇ ꯐꯥꯎꯕ ꯆꯪꯉꯒ ꯌꯦꯡꯉꯨꯗ꯭ꯔꯦ ꯍꯥꯏꯇꯥꯔꯦ ꯑꯗꯨꯒ ꯑꯣꯖꯥ ꯗꯤ ꯑꯔꯤꯕ ꯐꯅꯌꯥꯝꯗꯤ ꯂꯩꯔꯤ ꯑꯩꯅ ꯈꯨꯡ ꯎꯕꯗ ꯑꯣꯖꯥ ꯑꯣꯏꯕ ꯊꯦꯡꯅꯕ ꯂꯝꯕꯤ ꯆꯠꯄꯗ ꯀꯣ ꯑꯗꯨꯒ ꯑꯅꯧꯕꯖꯨ ꯐꯅꯌꯥꯝ ꯂꯥꯛꯑꯕ ꯃꯥꯜꯂꯦ
ꯑꯣ ꯑꯅꯧꯕꯁꯨ ꯑꯣꯖꯥ ꯑꯅꯧꯕꯁꯤꯡꯖꯨ
ꯎꯝ ꯑꯣꯖꯥ ꯑꯅꯧꯕ ꯁꯤꯡꯖꯨ ꯐꯅꯌꯥꯝ ꯂꯥꯛꯑꯕ ꯃꯥꯜꯂꯦ
ꯑꯗꯨ ꯍꯣꯏꯅꯦ ꯑꯩꯗꯤ ꯈꯪꯗ꯭ꯔꯦ ꯑꯗꯨ ꯑꯩ ꯑꯃꯠꯇ ꯑꯗꯨꯗꯤ ꯆꯪꯕꯤꯗ꯭ꯔꯕꯅꯤꯅ ꯊꯕꯛꯁꯨ ꯁꯣꯝꯗꯁꯨ ꯆꯤꯟꯕꯅꯤꯅꯀꯣ
ꯎꯝ
ꯑꯗꯣ ꯑꯝꯇꯪꯗꯤ ꯆꯪꯒꯦꯅꯗꯤ ꯑꯗꯨꯝ ꯈꯜꯂꯦ ꯍꯥꯏꯕꯗꯤ ꯅꯨꯡꯁꯤꯗꯅꯥ ꯑꯗꯨꯝ ꯑꯣꯖꯥꯁꯤꯡ ꯀꯨꯜꯁꯤꯡꯗꯣ
ꯎꯝ ꯑꯗꯣ ꯍꯧꯖꯤꯛꯁꯨ ꯑꯃꯨꯛ ꯆꯪꯒꯦ ꯈꯂꯖꯨ ꯑꯣꯖꯥꯁꯤꯡꯗꯨꯅ ꯀꯩ ꯀꯩ ꯍꯣꯠꯅꯔꯤ ꯍꯥꯏꯅꯒ ꯍꯪꯉꯛꯄꯗꯀꯣ ꯑꯁ ꯊꯕꯛ ꯑꯃ ꯀꯩ ꯑꯃ ꯇꯧꯗ꯭ꯔꯤꯕꯅꯤꯅꯀꯣ ꯑꯃꯨꯛꯁꯨ ꯏꯀꯥꯏꯕ ꯆꯍꯤꯗꯣ ꯌꯥꯝꯖꯜꯂꯛꯑꯕꯅꯤꯅ ꯑꯩꯈꯣꯏꯅ ꯑꯥ ꯀꯩꯅꯣ ꯑ ꯍꯥꯏꯁꯀꯨꯜ ꯂꯣꯏꯒꯤꯕꯗꯣ ꯆꯍꯤꯃꯨꯛ ꯄꯨꯡ ꯄꯨꯟꯅ ꯀꯩꯅꯣ ꯐꯥꯖꯤꯜꯂꯛꯑ ꯃꯥꯜꯂꯦ
ꯎꯝ
ꯇꯔꯥꯒ ꯍꯧꯖꯤꯛ ꯇ꯭ꯋꯦꯟꯇꯤ ꯇ꯭ꯋꯦꯟꯇꯤ ꯁꯤꯛꯁ ꯅꯠꯇ꯭ꯔꯣ
ꯎꯝ ꯇ꯭ꯋꯦꯟꯇꯤ ꯇ꯭ꯋꯦꯟꯇꯤ ꯁꯤꯛꯁꯅꯦ
ꯑꯣ ꯇꯔꯥꯒ ꯃꯔꯤꯃꯨꯛ ꯃꯄꯨꯡ ꯐꯥꯔ ꯃꯥꯜꯂꯦꯕ
ꯎꯝ ꯉꯍꯣꯏ ꯑꯗꯨꯒꯤ ꯆꯥꯡꯗꯣ ꯑꯣꯏꯔꯝꯃꯅꯤ
ꯎꯝ
ꯀꯨꯏꯔꯦ ꯀꯩꯅꯣ ꯍꯥꯏ ꯁ꯭ꯀꯨꯜꯒ ꯂꯣꯏꯒꯤꯕ
ꯎꯝ
ꯈꯪꯍꯧꯗꯦ ꯃꯇꯝꯁꯦ
ꯃꯈꯣꯜ ꯊꯣꯛꯍꯜꯂꯛꯏꯗꯣ ꯀꯩꯅꯣ ꯑꯩ ꯋꯥꯔꯤ ꯁꯥꯟꯅꯩ ꯈꯪꯗꯕ꯭ꯔꯕ ꯑꯣ
ꯑꯣ ꯑꯗꯣ ꯅꯪꯅ ꯄ꯭ꯂꯦꯅꯤꯡꯗꯣ ꯄꯤꯛꯅꯤꯛꯇꯣ ꯁꯟꯗꯦ ꯗꯨꯗ ꯑꯩꯖꯨ ꯑꯩꯒꯤ ꯁꯥꯏꯠꯇꯒꯤ ꯑꯗꯨꯝ ꯍꯥꯏꯒꯦꯕꯀꯣ
ꯑꯥ
ꯑꯣ ꯍꯥꯏꯔꯒ ꯑꯗꯨꯃꯥꯏꯅ ꯃꯤꯗꯣ ꯀꯧꯁꯜꯂꯛꯑꯒꯦ ꯒ꯭ꯔꯨꯞꯇꯨꯗꯤ ꯑꯩꯅ ꯁꯦꯝꯃꯔꯣꯏꯒꯦ ꯍꯥꯏꯕꯗꯤ ꯅꯪꯅ ꯍꯧꯗꯣꯛ ꯄꯅꯤ ꯅꯪꯅ ꯁꯦꯝꯃꯨꯕ ꯑꯗꯨ ꯇꯧꯔꯒ ꯍꯣꯏ ꯑꯗꯨꯃꯥꯏ ꯇꯧꯔꯒ ꯑꯩ ꯑꯦꯗ ꯇꯧꯔꯒꯦ ꯑꯦꯗ ꯇꯧꯔꯒ ꯅꯪꯒꯤ ꯁꯥꯏꯠꯇꯤ ꯅꯪꯅ ꯑꯦꯗ ꯇꯧꯔꯣ ꯑꯩꯒꯤ ꯁꯥꯏꯠꯇꯨ ꯑꯦꯠ ꯇꯧꯔꯒ ꯃꯣꯏꯅ ꯑꯃꯨꯛ ꯑꯃꯨꯛꯀ ꯑꯦꯠ ꯑꯦꯠꯇꯣ ꯇꯧꯖꯅꯤꯕꯀꯣ ꯑꯗꯨꯃꯥꯏꯅ ꯇꯧꯔꯒ ꯁꯟꯗꯦꯗꯣ ꯅꯤꯛꯈꯥꯏꯔꯁꯤ
ꯍꯣꯏ ꯍꯣꯏ ꯃꯊꯦꯜꯁꯤꯗꯤ ꯀꯩꯀꯩ ꯇꯧꯁꯦ ꯍꯥꯏꯅꯣ ꯅꯪ ꯁꯨꯝ ꯈꯟꯕꯗ ꯅꯪꯅ ꯆꯥꯅꯤꯡꯕ
ꯃꯊꯦꯜꯒꯤꯗꯤ ꯃꯊꯦꯜꯒꯤꯗꯤ ꯑꯩꯒꯤꯗꯤ ꯑ ꯉꯥꯅꯨꯒꯨꯝꯕ ꯅꯠꯇ꯭ꯔꯒ ꯅꯨꯡ ꯅꯨꯡ ꯅꯨꯡꯗꯥꯡꯗ ꯊꯣꯡꯗꯣꯏꯕꯅꯤꯅ ꯉꯥꯅꯨꯒꯨꯝꯕ ꯁꯟ ꯑꯣꯏꯔꯁꯨ ꯌꯥꯏ ꯑꯣꯛ ꯑꯣꯏꯔꯁꯨ ꯌꯥꯏ ꯉꯥꯅꯨ ꯁꯟ ꯑꯣꯛ ꯀꯣ
ꯑꯥ
ꯑꯗꯣ ꯁꯨꯃꯥꯏꯅ ꯇꯧꯔꯒ ꯑꯗꯨꯝ ꯐꯧꯕ ꯌꯥꯏ ꯑꯥ
ꯑꯥ ꯀꯩꯅꯣꯒ ꯁꯟꯒ ꯑꯣꯛꯁꯥꯒꯗꯣ
ꯑꯥ ꯑꯥ
ꯑꯣꯛꯁꯥꯗꯨꯅ ꯀꯦꯖꯤ ꯃꯉꯥꯃꯨꯛ ꯇꯧꯔꯦꯗꯅꯀꯣ
ꯍꯣꯏ ꯍꯣꯏ
ꯁꯟꯗꯨꯅ ꯀꯦꯖꯤ ꯑꯍꯨꯝꯃꯨꯛ ꯍꯥꯞꯄꯦꯗꯅꯥ ꯑꯗꯨꯃ ꯐꯖꯅ ꯉꯧꯈꯠꯂꯕꯀꯣ
ꯎꯝ ꯎꯝ
ꯈꯣꯏ ꯄꯥꯔꯇꯤ ꯇꯧꯕꯗꯨꯗ ꯁꯤꯜ ꯂꯥꯡꯅꯕ
ꯑꯥ
ꯑꯥ ꯉꯥꯅꯨꯗꯣ ꯂꯥꯕ ꯑꯅꯤꯗꯣ ꯐꯖꯅ ꯀꯛꯑꯒ ꯊꯣꯡꯉꯒꯅꯦ ꯃꯍꯤꯒꯇꯣ ꯑꯩꯈꯣꯏꯅ ꯅꯪꯅ ꯀꯨꯏꯅꯒ ꯂꯧꯔ ꯁꯧꯍꯜꯂꯒ ꯃꯍꯤꯒ ꯆꯥꯕꯤꯗꯣ ꯑꯗꯨꯗꯣ ꯇꯧꯁꯤꯔꯥ ꯈꯪꯕ
ꯑꯣ ꯌꯥꯏ ꯌꯥꯏ ꯑꯗꯨꯁꯨ ꯌꯥꯏ
ꯎꯝ ꯑꯣ ꯑꯗꯨꯗꯤ ꯑꯩ ꯍꯧꯗꯣꯔꯛꯑꯒꯦꯅꯦꯀꯣ
ꯍꯣꯏ ꯍꯣꯏ ꯅꯪ ꯍꯧꯗꯣꯔꯛꯑꯣ ꯅꯪꯅ ꯄ꯭ꯂꯦꯟꯅꯤꯡꯗꯣ ꯁꯤꯜꯂꯕꯅꯤꯅ ꯅꯪꯅ ꯍꯧꯗꯣꯔꯛꯑꯣ ꯍꯣꯏ ꯑꯗꯨꯝ ꯂꯥꯛ ꯂꯥꯛ ꯂꯥꯛꯑꯗꯣꯏꯅꯤ ꯖꯒꯥꯗꯨ
ꯍꯣꯏ ꯑꯇꯩꯁꯨ ꯑꯩ ꯂꯣꯏ ꯍꯥꯞꯆꯤꯜꯂꯒ ꯒ꯭ꯔꯨꯞꯇ ꯇꯧꯔꯁꯦ ꯋꯥꯔꯤꯗꯣ ꯁꯣꯏꯗꯅꯕ
ꯎꯝ ꯎꯝ